ꯎꯝ
ꯇꯥꯏꯌꯦ ꯇꯥꯏꯌꯦ ꯇꯥꯏꯌꯦ ꯗꯦꯃ
ꯎꯝ
ꯇꯥꯖ꯭ꯔꯣ ꯆꯔꯦ ꯆꯔꯦ
ꯎꯝ ꯀꯩ ꯏꯖꯥꯡ ꯆꯥꯔꯒꯦ
ꯉꯁꯤꯁꯦ ꯇꯨꯔꯦꯟꯒꯤ ꯉꯥ ꯃꯅꯦ ꯑꯗꯨꯒ ꯀꯥꯡꯁꯣꯏ ꯃꯆꯥꯥꯏ
ꯅꯪꯅ ꯉꯥꯡꯕꯗꯣ ꯄꯠ ꯄꯠ ꯄꯠ ꯇꯠꯄꯗꯧꯅ ꯇꯧꯋꯦ
ꯀꯩꯒꯤꯅꯣꯀꯣ ꯗꯩꯃꯥ ꯇꯥꯕ꯭ꯔꯣ ꯍꯧꯖꯤꯛꯇꯤ
ꯍꯥꯥ
ꯇꯥꯕ꯭ꯔꯣ ꯍꯧꯖꯤꯛꯕꯤ
ꯇꯥꯕꯨꯗꯤ ꯇꯥꯏꯌꯦꯕ ꯇꯥꯗꯦ ꯍꯥꯏꯕ ꯅꯠꯇꯕ ꯑꯃ ꯄꯠꯄꯠ ꯇꯠꯂꯒ ꯃꯥ ꯃꯥ ꯋꯥꯗꯣ ꯂꯧꯕꯝ ꯈꯪꯗꯕꯗꯣ
ꯎꯝ ꯑꯗꯨꯗꯤꯖꯤ ꯍꯧꯖꯤꯛꯇꯤ
ꯅꯪ ꯀꯩꯗꯧꯔꯤꯅꯣ
ꯀꯩꯁꯨ ꯇꯧꯗꯦ ꯌꯨꯝꯗ ꯑꯗꯨꯝ ꯂꯩꯌꯦ ꯆꯥꯛ ꯆꯕ ꯂꯣꯏꯔꯒ
ꯎꯝ ꯊꯕꯛ ꯅꯨꯡꯕꯛ ꯑꯝꯇ ꯆꯠꯊꯣꯛꯇꯕꯔꯣ ꯉꯁꯤꯁꯦ
ꯑꯩ ꯉꯁꯤꯁꯦ ꯌꯨꯝꯗ ꯄꯣꯊꯔꯒ ꯂꯩꯏꯅꯦ
ꯎꯝ
ꯅꯪꯒꯤ
ꯍꯥꯥ
ꯅꯪꯗꯤ
ꯑꯩ ꯆꯠꯂꯤ
ꯀꯥꯏꯗꯅꯣ
ꯀ꯭ꯂꯥꯁꯁꯨ ꯆꯠꯂꯤ ꯇꯨꯋꯏꯁꯟꯁꯨ ꯆꯠꯂꯦ
ꯑꯣ ꯑꯩꯒꯤ ꯅꯨꯡꯁꯤꯕꯤ ꯃꯔꯝ ꯑꯣꯄꯤꯗꯤ ꯌꯥꯝ ꯐꯩꯀꯣ ꯑꯗꯨꯃꯥꯏꯅ ꯇꯧꯗꯕꯤꯅꯦ
ꯎꯝ ꯎꯝ ꯝ ꯎꯝ ꯎꯝ
ꯎꯝ ꯅꯪꯕ ꯑꯗꯨ ꯀꯁꯤ ꯄ꯭ꯔꯤꯊꯤꯕꯤꯗ ꯑꯅꯤ ꯑꯅꯤꯃꯛꯛ ꯁꯅꯥꯞ ꯐꯪꯅꯕ
ꯀꯩ ꯍꯥꯏꯅꯣ ꯇꯥꯗ꯭ꯔꯦ ꯄꯠꯄ ꯇꯠꯂꯦ ꯅꯣꯡ ꯆꯨꯕ꯭ꯔꯣ
ꯍ ꯈꯤꯇꯪ ꯈꯤꯇꯪ ꯆꯨꯏꯦ ꯇꯥꯕ꯭ꯔꯣ ꯍꯧꯖꯤꯛꯇꯤ
ꯇꯥꯕꯨꯗꯤ ꯑꯗꯨꯝ ꯇꯥꯏꯌꯦꯕ ꯇꯥꯗꯦ ꯍꯥꯏꯕ ꯅꯠꯇꯦ ꯅꯠꯇꯦꯕ ꯑꯗꯣ ꯂꯣꯟꯗꯣ ꯂꯐꯝ ꯈꯪꯗꯕꯗꯣ ꯇꯧꯋꯦꯕ
ꯎ ꯑꯗꯣ ꯍꯧꯖꯤꯛꯇꯤ
ꯑꯗꯨꯝ ꯄꯠ ꯄꯠ ꯇꯠꯂꯦ ꯇꯥꯕ꯭ꯔꯣ
ꯍꯜꯂꯣ
ꯇꯥꯔꯕꯣ
ꯇꯥꯏꯌꯦ ꯇꯥꯏꯌꯦ ꯅ ꯎꯗꯤ
ꯐꯇꯕꯗꯧꯅ ꯇꯧꯒꯦꯕ ꯇꯧꯔꯤꯁꯦ ꯒ꯭ꯌꯥꯟ ꯃꯦꯟ
ꯍꯧ
ꯀꯗꯧ ꯀꯣ ꯍꯜꯂꯣ ꯇꯥꯔꯕꯣ ꯇꯥꯗꯕꯔꯣ
ꯇꯕꯕꯨ
ꯇꯥꯏꯌꯦ ꯇꯥꯏꯌꯦ ꯇꯥꯏꯌꯦꯌꯦ
ꯍꯧꯖꯤꯛ ꯇꯥꯔꯦꯀꯣ
ꯑꯁ ꯐꯖꯅ ꯇꯥꯔꯦ ꯍꯧꯖꯤꯛꯇꯤ ꯌꯥꯝ ꯊꯤ ꯀ꯭ꯂꯤꯌꯥꯔ ꯑꯣꯏꯔꯦ
ꯅꯪꯗꯤ ꯆ ꯆꯣ
ꯑ ꯆꯥꯔꯦ
ꯀ ꯌꯦꯟꯁꯥꯡ ꯆꯗꯒꯤ ꯕꯃ ꯕꯃꯥ
ꯁꯧꯒ꯭ꯔꯤ ꯑꯃ ꯊꯣꯡꯉꯦ
ꯅꯪ ꯊꯣꯡꯕ꯭ꯔꯥ ꯅꯥ ꯊꯣꯡꯕ꯭ꯔꯥ
ꯏꯃꯥꯟꯅꯕꯤꯅ ꯊꯣꯡꯉꯦ
ꯑꯦ ꯅꯪꯅꯤ ꯊꯣꯡ ꯍꯩꯗ꯭ꯔꯣ
ꯍꯩꯌꯦ ꯑꯗꯣ ꯃꯥꯅ ꯊꯣꯡꯕꯅ ꯈꯔ ꯍꯥꯎꯋꯦꯅ
ꯑꯦ ꯃꯆꯤꯟ ꯊꯤꯗꯨꯕ ꯅꯃꯝ ꯊꯣꯡꯕꯒꯤ ꯍꯤꯖꯥꯡꯗꯣ ꯍꯥꯎꯠ ꯃꯒ ꯏꯔꯝꯗ
ꯑ ꯊꯣꯡꯉꯦ ꯊꯣꯡꯉꯦꯗ ꯑꯩꯁꯨ ꯑꯗꯨ ꯃꯥꯁꯨ ꯊꯣꯡꯉꯦ ꯑꯩꯁꯨ ꯊꯣꯡꯉꯦ ꯑꯗꯣ ꯍꯧꯖꯤꯛ ꯉꯁꯤꯕꯨꯗꯤ ꯅꯨꯡꯗꯥꯡꯒꯤꯕꯨꯗꯤ ꯃꯥꯅ ꯊꯣꯡꯉꯦ ꯁꯧꯒ꯭ꯔꯤꯗꯣ
ꯑ ꯑꯗꯨ ꯆꯒꯗꯤ ꯀꯌꯥꯃꯨꯛ ꯆꯒꯦ
ꯎꯝ
ꯑꯦꯦꯝ ꯑꯦꯦꯝ ꯁꯥꯕꯣ
ꯆꯥꯗ꯭ꯔꯗꯤ ꯀꯩꯅꯣ ꯄꯥꯡꯒꯜ ꯀꯟꯅꯕꯅꯦ
ꯑꯣ ꯆꯥꯎꯥꯎ ꯆꯥꯎ ꯆꯥꯎ ꯑꯩꯒꯤ ꯐ꯭ꯌꯨꯆꯔꯒꯤ ꯋꯥꯗꯤ ꯆꯥꯛꯗꯤ ꯆꯥꯒꯗꯕꯅꯤꯀꯣ
ꯎꯝ ꯅꯣꯡ ꯆꯨꯏ ꯍꯥꯏꯔꯣ ꯆꯨꯗꯦ ꯍꯥꯏꯔꯣ
ꯈꯤꯇꯪ ꯈꯤꯇꯪ ꯆꯨꯏ ꯍꯧꯖꯤꯛ ꯍꯧꯖꯤꯛꯁꯦ ꯒ꯭ꯌꯥꯟꯅꯗꯤ ꯆꯨꯗꯕ
ꯁꯤꯔꯗꯤ ꯀꯟꯅ ꯆꯨꯕꯗꯧꯅ ꯇꯧꯋꯦ
ꯎꯝ ꯑꯩꯈꯣꯏꯗꯣꯝꯗ ꯅꯣꯡꯆꯨ ꯍꯥꯏꯕꯕꯨ ꯅꯨꯄꯥꯅ ꯅꯨꯄꯤꯤꯒ ꯅꯨꯡꯁꯤꯌꯦꯗꯤ ꯍꯥꯏꯅꯤꯡꯕ ꯑꯗꯣ ꯍꯥꯏꯗꯣꯛꯄꯗꯤ ꯉꯝꯅꯕ ꯍꯥꯏꯇꯥꯔꯦꯅꯦ
ꯍ
ꯑꯗꯨꯒꯤ ꯇꯕꯕꯀꯣ
ꯎꯝ
ꯇꯧꯔꯤꯕ ꯍꯥꯏꯕꯗꯤ ꯑꯩꯅ
ꯍꯣꯏ ꯍꯣꯏ ꯈꯪꯉꯤ ꯈꯪꯉꯦ
ꯅꯨꯄꯥ ꯃꯥ ꯎꯝ ꯍꯅꯤꯃꯗꯨꯣ꯭ꯔꯗ
ꯅꯣꯏꯗꯤ ꯂꯧ ꯀꯩꯀꯥ ꯑꯇ ꯎꯗ꯭ꯔꯣ
ꯍꯟꯗꯛꯇꯗꯤ ꯑꯩꯈꯣꯏꯁꯤ ꯂꯧꯁꯤ ꯂꯦꯞꯈ꯭ꯔꯦ ꯍꯥꯏꯕꯗꯤ ꯀꯣꯏ ꯂꯎꯁꯤꯗꯣꯏ
ꯀꯩ ꯍꯥꯏꯅꯣ
ꯏꯂꯦ
ꯅꯪ ꯉꯥꯡꯉꯤꯗꯣ ꯇꯥꯗꯦ ꯑꯃꯨꯛꯁꯨ ꯕꯔꯥ ꯔꯥ ꯉꯁꯥꯏꯒꯤ ꯅꯨꯡꯉꯥꯏꯇꯕꯗꯣ ꯑꯗꯨꯃꯥꯏꯅ ꯑꯃꯨꯛ ꯍꯧꯔꯛꯑꯦ
ꯑꯩꯈꯣꯏꯒꯤ ꯂꯧꯁꯦ
ꯎꯝ
ꯂꯧ ꯌꯥꯝꯃꯅꯤꯅꯀꯣ ꯑꯗꯨ ꯉꯝꯗ꯭ꯔꯦꯔꯤꯕ ꯑꯗꯨꯒꯤ
ꯎꯝ
ꯍꯌꯦꯡꯈꯣꯏ ꯅꯪ ꯑꯩꯈꯣꯏꯗ ꯂꯥꯛꯀꯥꯟꯔ ꯅꯪ ꯈꯪꯒꯅꯤ
ꯎꯝ ꯎꯝ
ꯎꯝ ꯎꯝ ꯍꯥꯏꯔꯛꯀꯅꯨꯦꯡꯉꯕꯩ ꯅꯪ ꯍꯌꯦꯡ ꯍꯌꯦꯡ ꯍꯌꯦꯡ ꯍꯌꯦꯡ ꯈ꯭ꯋꯥꯏꯅꯦ
ꯇꯥꯗꯦ ꯅ ꯉꯥꯡꯉꯤꯗꯣ
ꯍꯌꯦꯡꯀꯣ ꯇꯥꯄꯣ
ꯎꯝ ꯎꯝ
ꯎꯝ ꯑꯩꯈꯣꯏꯒꯤ ꯂꯧ ꯂꯧꯁꯦ
ꯎꯝ
ꯌꯥꯝꯕꯅꯤꯅꯨꯀꯣ ꯑꯗꯣ ꯉꯝꯗ꯭ꯔꯤꯕ ꯃꯤꯁꯨ ꯂꯩꯇꯕꯅꯤꯅ ꯑꯗꯨꯒꯤ
ꯑꯗꯣ ꯅꯣꯏꯗꯤ ꯎꯗ꯭ꯔꯥ ꯍꯥꯏꯕ ꯑꯩꯅ ꯍꯥꯏꯕꯗꯤ ꯃꯤ ꯁꯨꯍꯟꯕ꯭ꯔꯥ ꯁꯨꯍꯟꯗꯕ꯭ꯔꯥ ꯍꯪꯕ ꯅꯠꯇꯤꯌꯦ
ꯃꯤ ꯁꯨꯍꯜꯂꯦ ꯃꯤ ꯑꯇꯣꯞꯄꯗ ꯑꯗꯨꯝꯁꯨ ꯑꯩ ꯑꯩꯈꯣꯏ ꯑꯩꯈꯣꯏꯗꯤ ꯌꯦꯡꯉꯤꯅꯤꯉꯥꯏꯗ ꯑꯩꯈꯣꯏ ꯁꯪꯗ꯭ꯔꯦꯕ ꯂꯧ ꯌꯥꯝꯕꯒꯤ ꯑꯗꯨꯒꯤ
ꯏꯁ ꯅꯪ ꯌꯨꯝꯗ ꯑꯗꯨꯝ ꯅꯤꯡꯉꯥꯏꯗꯅ ꯂꯩꯔꯒ ꯀꯅꯥꯅ ꯁꯪꯗ꯭ꯔꯤꯕ
ꯅꯠꯇꯦ ꯀꯩꯅꯣ ꯑꯗꯨꯝ ꯄꯣꯊꯥꯕ ꯑꯣꯏꯅ ꯂꯩ ꯋꯥꯅꯤ ꯋꯥꯍꯩꯕ
ꯏꯁ ꯋꯥꯕ
ꯑꯣꯍꯣ ꯅꯪ ꯈꯪꯗꯕꯒꯤꯅꯦ ꯊꯥ ꯑꯃ ꯑꯅꯤ ꯌꯨꯝ ꯂꯥꯛꯇꯕꯤꯗ ꯑꯗꯨꯝ ꯂꯧꯗ ꯂꯩꯕꯅꯦ
ꯎꯝ
ꯑꯗꯨꯒꯤꯅꯤ ꯅꯪ ꯈꯪꯗꯕꯒꯤꯅꯦ ꯏꯕꯦꯝꯃꯥ ꯅꯨꯡꯁꯤꯕꯤ ꯃꯔꯝ ꯄꯣꯛꯄꯤ ꯍꯌꯦꯡ ꯍꯌꯦꯡ ꯈ꯭ꯋꯥꯏ ꯅꯪ ꯂꯥꯛꯄꯁꯨ ꯅꯪ ꯈꯪꯅꯤ ꯑꯣ ꯑꯩꯒꯤ ꯏꯄꯨꯔꯣꯏꯕꯒꯤ ꯌꯨꯝꯁꯦ ꯑꯣ ꯑꯗꯨꯃꯥꯏꯅ ꯑꯣꯏꯔꯦ ꯍꯥꯏꯕ ꯅꯪ ꯈꯪꯒꯅꯤ ꯒ꯭ꯌꯥꯟ ꯇꯕ꯭ꯔꯣ